ꯇꯥꯕ꯭ꯔꯣ
ꯇꯥꯏ ꯇꯥꯏꯌꯦ ꯑꯩ ꯑꯦꯔꯣꯄ꯭ꯂꯦꯟ ꯇꯣꯡꯉꯤ ꯀꯟꯅ
ꯅꯪ ꯑꯦꯔꯣꯄ꯭ꯂꯦꯟ ꯇꯣꯡꯉꯤꯕ ꯑꯦꯔꯣꯄ꯭ꯂꯦꯟꯗꯩ ꯋꯥꯔꯤ ꯁꯥꯟꯅꯕꯁ ꯁꯨ ꯌꯥꯝ ꯅꯨꯡꯉꯥꯏꯕꯅꯤ ꯅꯪꯉꯣꯟꯗ ꯑꯩ ꯋꯥ ꯑꯃ ꯍꯥꯏꯒꯦ ꯇꯧꯕꯅꯦ ꯑꯩꯅ ꯍꯥꯏꯕꯁꯦ ꯐꯖꯅ ꯁꯦꯡꯅ ꯇꯥꯕ꯭ꯔꯥ
ꯇꯥꯏ ꯇꯥꯏꯌꯦ ꯑꯗꯣ ꯅꯠꯇ꯭ꯔꯒꯅ ꯑꯩꯒꯤ ꯀꯥꯔꯇꯨꯟ ꯑꯣꯏꯅ ꯄꯨꯔꯒꯦꯔꯣ ꯑꯩ ꯑꯩꯈꯛ ꯂꯣꯟꯕꯤꯔꯒꯦꯅꯦ ꯅꯪꯒꯤꯗꯃꯛ ꯑꯥ
ꯒꯩꯆꯨꯂꯨꯡꯗꯣ
ꯑꯥ
ꯅꯪꯒꯤ ꯅꯃꯥꯟꯅꯕ ꯒꯩꯆꯨꯡꯅꯨꯡꯗꯣ
ꯍꯣꯏꯅꯦ ꯍꯣꯏꯅꯦ ꯇꯥꯏꯌꯦꯅꯦ
ꯑꯧ ꯑꯧ ꯑꯗꯨꯗꯣ ꯁꯤꯡꯁꯤꯡꯒꯤ ꯍꯥꯏꯅꯕꯤꯔꯁꯦ
ꯑ ꯗꯣ ꯍꯥꯟꯅ ꯆꯧꯕꯨꯡꯗꯩꯩ ꯑꯃ ꯀꯣꯏꯕꯅꯦꯕꯀꯣ
ꯑꯥ
ꯀꯣꯏꯕꯗꯣ ꯃꯥꯁꯨ ꯀꯨꯊꯤ ꯌꯦꯡꯉꯦꯅ ꯍꯥꯏꯕꯅꯦꯕ
ꯑꯥ
ꯀꯨꯊꯤ ꯌꯦꯡꯕꯗꯣ ꯃꯥꯁꯨ ꯀꯨꯏꯔꯦ ꯍꯥꯏꯕꯅꯤꯗ ꯑꯁꯤ ꯄꯩ ꯄꯩꯔꯤꯟ ꯔꯤꯟꯗꯣ ꯄꯩꯔꯤꯟ ꯃꯍꯥꯕꯂꯤ ꯄꯩꯔꯤꯟꯗꯣ
ꯑꯥ
ꯃꯍꯥꯕꯂꯤ ꯄꯩꯔꯤꯟ ꯀꯣꯏꯗ꯭ꯔꯤꯉꯩꯒꯤ ꯃꯃꯥꯡꯗꯒꯤ ꯑꯗꯨꯝ ꯀꯣꯏꯔꯦ ꯍꯥꯏꯕꯅꯦꯕ ꯑꯗꯨ ꯀꯣꯏꯕꯗꯨꯗꯣ ꯃꯔꯛ ꯑꯃ ꯁꯥꯎꯅꯕꯗꯒꯤ ꯃꯥꯗꯣ ꯄꯩꯔꯤꯟꯒ ꯑꯃꯨꯛ ꯀꯣꯏꯅꯈꯤꯕꯅꯦꯕ ꯊꯥꯏꯅꯗꯒꯤ ꯀꯣꯏꯅꯔꯛꯄꯗꯣ ꯃꯥꯗꯤ ꯇꯨ ꯊꯥꯎꯖꯟ ꯇ꯭ꯋꯦꯟꯇꯤ ꯐꯥꯏꯚ ꯇ ꯑꯗꯨꯗ ꯇꯣꯛꯅꯈꯤ ꯍꯥꯏꯕꯅꯦꯕ ꯇꯨ ꯊꯥꯎꯖꯟ ꯇ꯭ꯋꯦꯟ ꯇꯨ ꯊꯥꯎꯖꯟ ꯇ꯭ꯋꯦꯟꯇꯤ ꯐꯥꯏꯚꯇ ꯇꯣꯛꯅꯕꯁꯦ ꯀꯃꯥꯏ ꯇꯣꯛꯅꯒꯦ ꯍꯥꯏꯕꯗ ꯃꯥꯁꯦ ꯀꯨꯊꯤ ꯌꯦꯡꯉꯦ ꯍꯥꯏꯌꯦꯕꯀꯣ ꯃꯕꯥꯅꯤꯒꯤ ꯑꯗꯨ ꯌꯦꯡꯕꯗꯨꯗ ꯑꯗꯨ ꯌꯦꯡꯕꯗꯨꯗ ꯑꯅꯤꯔꯛ ꯌꯦꯡꯉꯦ ꯍꯥꯏꯌꯦ ꯑꯅꯤꯔꯛ ꯌꯦꯡꯕꯗꯨꯗ ꯆꯥꯟꯅꯗꯦ ꯉꯥꯛꯇꯥ ꯍꯥꯏꯔꯛꯑꯦ ꯍꯥꯏꯌꯦ ꯑꯗꯨꯗꯒꯤ ꯑꯗꯨꯗꯒꯤ ꯅꯨꯄꯤꯗꯣ ꯄꯤꯠ ꯁꯤꯕꯒꯤ ꯃꯑꯣꯡ ꯇꯧꯔꯛꯄꯗꯨꯗ ꯃꯥꯁꯨ ꯐꯔꯦ ꯂꯥꯞꯊꯣꯛꯅꯔꯁꯦꯅ ꯑꯗꯨꯃꯥꯏꯅ ꯇꯧꯔꯒ ꯂꯥꯞꯊꯣꯛꯅ___ ꯈꯤꯕꯅꯦ ꯍꯥꯏꯌꯦꯕ ꯑꯗꯣ ꯍꯧꯖꯤꯛ ꯑꯗꯣ ꯍꯧꯖꯤꯛ ꯈꯪꯗꯦ꯫ ꯍꯧꯖꯤꯛꯇꯤ ꯈꯪꯗꯦ ꯑꯩ ꯃꯥ ꯑꯇꯣꯞꯄ ꯀꯣꯏꯕ꯭ꯔꯥ ꯀꯣꯏꯗꯕ꯭ꯔꯥ ꯑꯗꯨꯗꯤ ꯍꯧꯖꯤꯛꯇꯤ ꯈꯪꯗꯦ ꯑꯗꯣ꯫ ꯍꯪꯗꯤ ꯍꯪꯗꯤ ꯍꯪꯕꯗꯤ ꯑꯩ ꯐꯣꯟꯗꯗꯤ ꯍꯪꯕ ꯇꯜꯂꯦꯕ ꯑꯩꯗꯤ ꯊꯕꯛ ꯌꯥꯝ ꯆꯤꯟꯕꯅꯦꯕ ꯃꯥꯗꯣ꯫
ꯎꯝ
ꯑꯗꯨꯒꯤ ꯈꯪꯗꯦ ꯍꯣꯔꯦꯟ ꯍꯣꯔꯦꯟ ꯍꯜꯂꯗꯤ ꯍꯪꯕꯤꯒꯦ ꯍꯪꯉꯒ___ ꯃꯥ ꯋꯥꯊꯤ ꯑꯃꯨꯛ ꯇꯧꯔꯛꯀꯅꯤ ꯇꯜꯂꯦꯅꯦ꯫ ꯋꯥꯊꯤ ꯌꯥꯝ ꯇꯧꯒꯜꯂꯦꯕ ꯍꯥꯏꯗꯤ ꯃꯤꯅ ꯃꯤꯅ___ ꯃꯤꯅ ꯁꯤꯔꯦꯁ ꯍꯥꯏꯕ ꯃꯇꯝꯗ ꯋꯥꯊꯤ ꯑꯗꯨꯝ ꯇꯥꯒꯜꯂꯦ ꯑꯗꯨ ꯈꯪꯗꯦ ꯍꯪꯗꯤ ꯍꯪꯕꯤꯒꯦ ꯌꯦꯡꯕꯤꯒꯦ꯫
ꯍꯪꯉꯣ ꯍꯪꯉꯣ ꯍꯪꯉ ꯌꯥꯅꯕ ꯍꯥꯏꯅꯔꯁꯤ ꯑꯩꯈꯣꯏ ꯃꯌꯥꯝ ꯆꯪꯉꯒ꯫
ꯑ ꯗꯦꯕꯤꯠ ꯗꯦꯕꯤꯠ ꯗꯦꯕꯤꯠ ꯗꯦꯕꯤꯠꯇꯣ ꯀꯩ ꯍꯥꯏꯒꯦ꯫
ꯗꯤꯕꯤꯠꯗꯣ ꯑꯩꯅ ꯐꯣꯟ ꯇꯧꯔꯦ ꯉꯁꯥꯏꯗꯣ ꯑꯗꯨꯒ ꯃꯥꯅ ꯍꯥꯏꯌꯦ ꯅꯣꯏ ꯈꯨꯟꯒꯤ ꯕꯤ ꯗꯤ ꯑꯦꯐ ꯑꯃ ꯍꯥꯏꯅꯕꯤꯒꯦꯌꯦ꯫ ꯑ
ꯑꯁ ꯕꯤꯗꯤ ꯑꯦꯐꯇꯣ ꯀꯩꯅꯣ ꯑꯣꯏꯔꯝꯒꯅꯤꯅꯦ꯫ ꯆꯣꯟ ꯆꯣꯟ ꯀꯧꯕ ꯑꯃ ꯂꯩꯕꯅꯦ ꯕꯤꯗꯤꯐꯦꯞ ꯑꯃ ꯑꯗꯨ ꯃꯥꯜꯂꯦ ꯃꯥꯅ ꯍꯥꯏ___ ꯗꯣ ꯑꯍꯟꯗꯤ ꯑꯍꯟ ꯑꯣꯏꯕꯅꯦ꯫
ꯑꯗꯣ ꯑꯍꯟꯗꯣ ꯃꯉꯣꯟꯗꯩ ꯆꯍꯤ ꯑꯅꯤ ꯈꯛꯇꯅꯦꯌꯦ ꯍꯜꯂꯤꯁꯦ ꯃꯥꯅ ꯍꯥꯏꯕ ꯐꯣꯔꯇꯤ ꯌꯧꯗꯦ ꯑꯩꯌꯦ꯫
ꯑꯗꯨꯗꯤ ꯌꯧꯔꯝꯃꯣꯍꯦ ꯌꯧꯗ ꯐꯣꯔꯇꯤꯗꯤ ꯀꯥꯏꯗꯥꯏꯅꯣꯌꯦ ꯐꯣꯔꯇꯤꯗꯤ ꯌꯧꯔꯣꯏꯍꯦ꯫
ꯑꯗꯨꯏ ꯑꯩꯅ ꯐꯣꯔꯇꯤ ꯌꯧꯔꯕ꯭ꯔꯥ ꯍꯟꯅꯨꯕꯔꯥ ꯍꯪꯕ ꯑꯗꯨꯒ___ ꯑꯧ ꯌꯧ ꯑꯗꯨꯗꯤ ꯌꯧꯗꯦ ꯍꯥꯏꯌꯦꯕ ꯑꯗꯣ ꯑꯩꯅ ꯍꯥꯏꯁꯦ ꯐꯔꯦ ꯑꯗꯨꯁꯨ ꯍꯥꯏꯅꯔꯁꯅꯨ꯫ ꯑꯗꯨꯒ ꯍꯧꯖꯤꯛꯀꯤ ꯒꯥꯏꯖꯨꯂꯨꯡꯗꯨꯁꯨ ꯑꯗꯨꯁꯨ ꯍꯥꯏꯅꯔꯣ ꯑꯅꯤ ꯑꯣꯏꯔꯁꯅꯨꯕ꯫
ꯑꯁ ꯅꯪꯖꯣ ꯃꯤ ꯌꯥꯥꯏꯁꯨ ꯂꯖꯣ ꯑꯃꯨꯛ ꯐꯖꯅ ꯀꯣꯏꯂꯁꯤ ꯈꯜꯂꯀꯥꯟꯁꯤꯗ ꯑꯅꯤꯃꯨꯛ ꯁꯤꯨꯖꯤꯜꯂꯗꯤ ꯑ ꯈꯪꯗꯦ ꯑꯩ ꯍꯥꯟꯅ ꯍꯪꯒꯦ ꯍꯪꯒꯦ ꯄꯥꯎ ꯍꯥꯏꯔꯁꯤꯦ
ꯍꯥꯟꯅ ꯌꯦꯡꯉꯁꯦ ꯑꯗꯨꯒꯅꯦ ꯃꯃꯥꯟꯅꯕ ꯃꯃꯥꯟꯅꯕꯤ ꯑꯣꯏꯅ ꯍꯥꯟꯅ ꯇꯤꯟꯅꯁꯅꯨꯕ ꯑꯗꯨꯒ ꯃꯁꯥ ꯃꯁꯥꯒꯤ ꯑꯄꯥꯝꯕꯗꯨꯗ ꯆꯠꯆꯁꯅꯨꯕ
ꯁꯤ ꯑꯗꯨ ꯑꯗꯣ ꯑꯩꯗꯤ ꯒꯥꯔꯤꯁꯤꯦ ꯍꯧꯖꯤꯛ ꯏꯁꯥ ꯊꯥꯖꯗꯦꯅꯦ ꯑꯩꯗꯤ ꯍꯥꯏꯔꯨꯔꯀꯥꯟꯗ ꯆꯠꯂꯣꯏ ꯑꯩ ꯅꯨꯄꯤ ꯣꯏꯅꯤꯡꯗꯦ ꯈꯣꯠꯇꯦ ꯑꯃꯨꯛ ꯇꯧꯄ ꯃꯥꯜꯂꯦꯕ ꯑꯗꯨꯃꯥꯏꯅ ꯈꯔ ꯋꯥꯊꯤ ꯑꯣꯏꯅ ꯇꯥꯒꯜꯂꯦꯕ ꯃꯥ ꯐꯦꯁ
ꯌꯥꯗꯣꯏ
ꯍꯥꯥ
ꯑꯩꯣꯏ
ꯑ
ꯎꯝ
ꯇꯧꯔꯒ ꯂꯦꯌꯔ ꯑꯅꯤ ꯑꯅꯤ ꯕꯦꯛ ꯁꯥꯏꯠ ꯑꯅꯤ ꯐ꯭ꯔꯟ ꯁꯥꯏꯠ ꯑꯅꯤ
꯭ꯔꯣ
ꯑꯗꯨ ꯍ ꯦ ꯇꯦ
ꯦ ꯄꯤ ꯇꯣꯏꯅ ꯄꯤꯒꯦ ꯄꯤꯈ꯭ꯔꯣꯅꯦ
ꯆꯠꯂꯣꯍꯦ ꯅꯪꯁꯨ ꯅꯪ ꯗꯦꯕꯤ ꯆꯠꯄꯤꯕ꯭ꯔꯥ ꯍꯥꯏꯌꯨ ꯍꯦꯡꯅ ꯍꯥꯏꯉꯨ ꯑꯗꯨꯦꯕꯤꯗ ꯍꯥꯏꯌꯦ ꯈꯪꯕ꯭ꯔꯥ ꯑꯩꯅ ꯍꯥꯏ ꯈꯥꯏꯕꯕꯗ ꯑꯗꯨ ꯄꯉ
ꯊꯂ ꯊ
ꯁꯤꯗ ꯂꯩꯔꯕꯅꯦ ꯊꯤꯔꯣ ꯕꯦꯦꯛ ꯈꯟꯈ꯭ꯔꯕꯅꯣ ꯊꯤꯔꯣ ꯑꯅꯤ ꯑꯅꯤ ꯑ ꯆꯗꯣ ꯑꯅꯤ ꯇꯔꯥ ꯇꯔꯥ ꯃꯩꯇꯩꯔꯣꯟꯗ ꯍꯥꯏꯌꯨ ꯁꯤꯗ ꯆꯦꯜꯂꯤꯁꯤ ꯎꯕ꯭ꯔꯥ ꯀꯅꯥ ꯍꯦꯜꯂ ꯀꯥꯟꯗꯅꯦ ꯑꯃꯨꯛ ꯊꯠꯇꯣꯏꯕ ꯑꯃꯨꯛꯀ ꯇꯧꯗꯣꯏꯕ ꯇꯔꯣ ꯃ ꯃꯥ
ꯅꯅꯤꯂꯥꯏꯇ ꯋꯥ ꯅꯅꯤꯂꯥꯏꯇꯕ
ꯑ ꯄꯥꯝꯃꯨꯑ ꯂꯨꯄꯥ ꯂꯤꯁꯤꯡ ꯑꯃꯒ ꯆꯥꯇ꯭ꯔꯦꯠꯅꯦꯦꯝꯃꯤ ꯅꯣꯏꯕꯣ
ꯄꯥꯏꯂꯦ ꯃꯤ ꯂꯩꯥꯏꯗꯦ ꯀꯥꯏꯦ ꯀꯔ ꯊꯤꯔ ꯋꯥꯔꯤ ꯁꯥꯔꯗ ꯅꯣꯣꯏ
ꯃꯤ ꯍꯥꯏꯁꯦ ꯁꯨꯃꯥꯏꯅ ꯇꯧꯔꯣ ꯅꯪꯁꯦ ꯑꯩꯉꯣꯟꯗ ꯐꯣꯟ ꯇꯧꯔꯛꯑꯣꯕ ꯅꯪꯁꯨ ꯑꯩꯉꯣꯟꯗ ꯃꯔꯤꯔꯥ ꯑꯗꯨꯒ ꯑꯩꯒꯤ ꯏꯅꯥꯎꯅꯨꯄꯥꯗꯣ ꯑꯗꯨꯗꯁꯨ ꯇꯧꯔꯕ ꯑꯗꯨꯁꯨ
ꯍꯣꯏꯅꯦ ꯃꯤ ꯑꯅꯤꯗꯤ ꯂꯩꯔꯦ ꯈꯜꯂꯣꯅꯦ
ꯃꯤ ꯃꯤ ꯑꯅꯤ ꯂꯩꯔꯦꯀꯣ ꯑꯗꯨꯒ ꯀꯩꯅꯣꯗꯣ ꯑꯩꯒꯤꯗꯣ ꯃꯉꯣꯟꯗꯁꯨ ꯇꯧꯔꯣ ꯑꯗꯨ ꯃꯅꯤ ꯄꯪꯁꯥ ꯁꯥꯟꯅꯔꯣ
ꯅꯨꯨꯄꯥ ꯃꯁꯦꯜ ꯀꯔꯤ ꯋꯥꯔꯤ ꯍꯪꯅꯗꯣꯏꯅꯣꯗꯔ ꯅ ꯑꯩꯁꯨ ꯈꯜꯂꯦ ꯑꯩꯒ ꯑꯃꯗ ꯌꯥꯔꯦ ꯅꯣꯏ ꯑꯗꯨꯝ ꯐꯪꯖꯔꯣ
ꯌꯥꯔꯦ ꯅꯣꯏ ꯑꯉꯥꯡ ꯀꯌꯥꯅꯣ ꯅꯣꯏ ꯑꯉꯥꯡ ꯀꯌꯥꯅꯣ ꯀꯩꯗꯧꯕꯦ ꯅꯪꯅ ꯈ꯭ꯋꯥꯏꯗꯒꯤ ꯄꯥꯝꯕ ꯊ ꯊ ꯑꯗꯨ ꯐ ꯅꯪ ꯀꯩ ꯍꯧꯖꯤꯛ ꯍꯧꯖꯤꯛ ꯀꯩ ꯍꯣꯠꯅꯔꯤꯒꯦꯅꯥꯟꯃ ꯍꯪꯅꯔꯗꯣꯏꯅꯦ ꯑꯗꯨ ꯂꯩꯔꯦ ꯑꯗꯨꯒ ꯁꯤꯡꯗꯣ ꯁꯤꯡꯁꯤꯡꯁꯨ ꯐꯥꯎꯅꯕ ꯌꯥꯅꯤꯦ ꯑꯗꯨꯒ ꯂꯥꯁꯇ ꯑꯁꯤꯅꯦ ꯊꯥꯎ ꯇꯥꯏꯔꯨꯗꯣ ꯌꯦꯡꯒꯤꯕ ꯆꯦꯗꯣ ꯑꯗꯨꯁꯨ ꯐꯥꯎꯗꯕ ꯌꯥꯔꯦ ꯎ
ꯑꯃꯗ ꯊꯥꯟ ꯄꯥꯏ ꯌꯥꯅ ꯀ ꯍꯥꯏꯅꯤ
ꯑꯗꯨ ꯈꯪ
ꯀ ꯇꯔꯦꯣ ꯑꯩ ꯀꯩꯅꯣꯒꯤ ꯂꯤꯄꯥ ꯐꯥꯎꯕ ꯆꯦꯟꯕꯅꯦꯕ ꯃꯉꯣꯟꯗ ꯃꯉꯣꯟꯗ ꯍꯥꯏꯗꯤ ꯃꯥꯗꯤ ꯑꯗꯨꯒꯨꯝꯕ ꯌꯥꯝ ꯆꯦꯜꯂꯦꯗꯅ ꯑꯗꯨꯒꯤ ꯑꯩꯗꯣ ꯆꯤꯟꯗꯣ
ꯑꯥ
ꯑꯩꯒꯤ ꯑꯃ ꯆꯦꯟꯕꯅꯦꯕ ꯆꯦꯟꯕꯗꯣ ꯍꯟꯗꯛ ꯄꯣꯠ ꯍꯟꯗꯛ꯭ꯔ ꯂꯥꯛꯈ꯭ꯔꯦ ꯍꯥꯏꯕꯅꯦꯕꯀꯣ
ꯑꯥ
ꯑꯗ ꯂꯥꯛꯈ꯭ꯔꯦ ꯍꯥꯏꯕꯗꯣ ꯄꯦꯛꯇꯣ ꯀꯥꯏꯗ꯭ꯣꯏ ꯃꯥꯜꯂꯦꯕ ꯉꯔꯥꯡ ꯑꯌꯨꯛ ꯂ ꯀꯥꯏꯕꯅꯦꯕꯀꯣ ꯀꯥꯏ ꯀꯥꯏꯔꯒ ꯀꯥꯏꯔꯒ ꯌꯦꯡꯒꯦꯅ ꯃꯥꯗꯣ ꯑꯩꯅ ꯀꯥꯏꯔꯣ ꯑꯗꯨ ꯀꯥꯏꯕ ꯀꯩꯗꯧꯒꯦ ꯀꯥꯏꯔꯣꯅ ꯑꯩꯗꯣ ꯉꯍꯥ ꯑꯌꯨꯛꯇ ꯑꯗꯨꯃꯥꯏꯅ ꯇꯧ ꯀꯥꯏꯍꯟꯈꯤꯕꯅꯦꯕ ꯑꯗꯨ ꯀꯥꯏꯗ꯭ꯔꯤꯉꯩꯗ ꯃꯆꯦꯗꯨꯅ ꯍꯥꯡꯄꯖꯥꯠꯅ ꯀꯩꯅꯣ ꯁꯤꯅ ꯑꯗꯨ ꯃꯥꯅ ꯑꯦ ꯑꯩꯒꯤꯅꯦ ꯈꯣꯠꯀꯤꯅꯦ ꯃꯥꯅ ꯇꯩꯒꯦ ꯍꯥꯏꯕ ꯖꯥꯠꯅꯦꯕ ꯃꯆꯦꯗꯨꯅ
ꯎꯝ
ꯎꯝ ꯑꯗꯨꯗ ꯑꯃꯗꯨꯅ ꯌꯥꯔꯣꯏ ꯍꯥꯏ ꯇꯩꯍꯟꯗꯦ ꯍꯥꯏꯌꯦꯦ
ꯎꯝ
ꯍꯩꯒꯗꯦ ꯑꯩꯒꯤꯅ ꯌꯥꯔꯣꯏꯅ ꯇꯩꯍꯟꯗꯦ ꯍꯥꯏ ꯑꯩꯅ ꯀꯩꯗꯧꯏꯦ ꯑꯗꯨꯕꯨ ꯇꯩꯍꯟꯕ ꯌꯥꯗ꯭ꯔꯦ ꯑꯩꯅ ꯍꯥꯏꯕ ꯑꯗꯨꯗ ꯃꯥꯅ ꯀꯩꯅꯣ ꯀꯩꯅꯣ ꯃꯤꯗ ꯄꯜꯇꯩꯦ ꯌꯥꯎꯕ
ꯌꯥꯁꯤ ꯌꯥ
ꯑꯩꯅ ꯑꯩꯅ ꯑꯗꯨ ꯇꯩ
ꯟ ꯇꯥꯏ ꯅꯨꯡꯉꯥꯏꯒ ꯌꯥꯅꯤꯣ ꯅꯪꯒꯤꯗꯣ ꯎꯝ
ꯐꯦ ꯀꯗ ꯃ
ꯍꯥꯏꯗꯤ ꯑꯩ ꯃꯤ ꯄꯤꯒꯗꯧꯕ ꯂꯩꯕꯅꯤꯅꯅꯦ ꯂꯣꯏꯗ꯭ꯔꯤꯕ ꯑꯇꯣꯞꯄ ꯄꯥꯏꯗ꯭ꯔꯅꯤꯅꯦ ꯏꯁꯦ ꯑꯗꯨ ꯄꯥꯏꯔꯝꯃꯒ ꯇꯧꯔꯤꯅꯤ ꯑꯗꯨꯅꯦ ꯑꯥ ꯆꯦꯟꯕ ꯍꯥꯏꯔꯤꯁꯤꯕꯨ ꯀꯩꯅꯣ ꯇꯧꯔꯤꯔꯣ
ꯍꯣꯏꯅꯦ ꯑꯣꯗꯔ ꯃꯣꯏ ꯑꯣꯟꯂꯥꯏꯟꯒꯤ ꯑꯃ ꯆꯦꯟꯕꯗꯣ ꯃꯥꯒꯤ ꯀꯣꯁꯃꯦꯇꯤꯛꯀꯤ ꯀꯔꯤ ꯀꯔꯤꯅꯣ ꯆꯦꯟꯕꯝꯗꯣ ꯑꯗꯨꯗ ꯑꯗꯨ ꯑꯗꯨꯗ ꯇꯧꯔꯒ ꯆꯦꯟꯕ
ꯑꯣ ꯑꯣ ꯑꯣ ꯑꯣ ꯃꯌꯨꯝ ꯗꯥꯏꯔꯦꯛꯀꯤꯀꯣ
ꯑ ꯑꯗꯨ ꯅꯍꯥꯟ ꯂꯥꯛꯀ꯭ꯔꯦꯕ ꯅꯍꯥꯟ ꯂꯥꯛꯄꯗꯣ ꯑꯉꯥꯡꯗꯣ ꯑꯗꯣ ꯄꯤꯡ ꯃꯆꯨ ꯑꯣꯏ ꯀꯩ ꯑꯣꯏ ꯆꯪꯉꯦ ꯍꯥꯏꯕ꯭ꯔꯥ ꯑꯗꯨ ꯈꯪꯗꯦ ꯃꯉꯣꯟꯗꯗꯤ ꯑꯗꯨꯝ ꯐꯖꯩ ꯍꯥꯏꯕ꯭ꯔꯥ ꯀꯩꯅꯣ ꯍꯥꯏ ꯂꯩꯕꯅꯦ
ꯎꯝ
ꯑꯩ ꯆꯤꯟꯗꯣ ꯃꯨꯕꯅꯤꯅ ꯆꯠꯊꯣꯠꯅꯕꯅ
ꯅꯪꯒꯤ ꯅꯪꯒꯤ ꯑꯃ ꯁꯟꯁꯀ꯭ꯔꯤꯟꯗꯨꯗꯤ ꯀꯩꯗꯧꯉꯥꯏ ꯄꯤꯗꯣꯢꯕ
ꯈꯪꯗꯦꯗ ꯎꯅꯕꯗꯣ ꯈꯪꯗꯦ ꯃꯥ ꯉꯥꯔꯥꯡ ꯐꯣꯟ ꯅꯥꯝꯕꯔꯥ ꯄꯤꯈꯤꯕꯗꯩ ꯋꯥꯔꯤ ꯁꯥ ꯂꯩꯈꯔꯦ ꯑꯁꯦꯡꯕꯩ ꯋꯥꯔꯤ ꯁꯥꯟꯅꯕ ꯁꯟꯗꯦꯗꯣ ꯃꯥ ꯀꯣꯂꯦꯖ ꯀꯥꯕꯒꯤ ꯁꯥꯔꯠ ꯇꯤ ꯁꯥꯔꯠꯇꯣ ꯈꯨꯗꯥꯥꯡ ꯑꯆꯣꯟꯕꯤ ꯄꯥꯝꯃꯦꯅ ꯍꯥꯏꯕ ꯑꯗꯨ ꯃꯆꯦꯗ ꯆꯠꯁꯤꯔ ꯈꯣꯠꯁꯤꯔꯗꯤ ꯍꯥꯏ ꯂꯩꯕ ꯑꯗꯨ ꯈꯪꯗꯦ ꯃꯆꯦꯗꯨ ꯁꯪꯗꯦ ꯍꯥꯏꯕ꯭ꯔꯥ ꯀꯩꯅꯣ ꯑꯗꯨꯃꯥꯏꯅ ꯍꯥꯏ ꯃꯥꯜꯂꯦ ꯑꯗꯣ ꯑꯩ ꯉꯁꯥꯏ ꯍꯪꯕꯅꯦꯕ ꯑꯗꯣ ꯍꯪꯕꯗꯣ
ꯎꯝ
ꯍꯪꯕꯗꯣ ꯈꯪꯗꯦꯗ ꯒ꯭ꯌꯥꯟ ꯇꯥꯗꯦꯗ ꯑꯩꯁꯨ ꯑꯗꯨꯃꯥꯏꯅ ꯍꯥꯏꯕꯅꯤ
ꯎꯝ ꯈꯪꯗꯦ ꯏꯃꯥꯕꯣꯛ ꯉꯥꯔꯨꯗꯨꯁꯨ ꯑꯁ ꯅꯥꯕꯗꯣ ꯆꯠꯁꯦ ꯍꯥꯏꯔꯁꯨ ꯁꯨꯡꯉꯥ ꯌꯥꯗꯦ
ꯎꯝ ꯃꯥ ꯆꯥꯠꯄ꯭ꯔ ꯈꯪꯗꯦ ꯃꯥ ꯆꯠꯒꯅꯤ ꯍꯥꯢꯕꯔꯥ ꯍꯥꯢ ꯂꯩꯕꯅꯤ ꯉꯁꯥꯢ ꯆꯠꯄ꯭ꯔꯣ ꯅꯣꯏ ꯃꯥ ꯆꯠꯄ꯭ꯔꯣ ꯅꯣꯢ ꯅꯣꯏꯃ ꯆꯠꯄ꯭ꯔꯣ
ꯍꯣꯏ ꯃꯆꯥꯅꯨꯄꯥ ꯐꯣꯟ ꯇꯧꯔꯒ ꯊꯕꯛ ꯃꯐꯝꯗ ꯂꯩ ꯌꯥꯗꯦꯌꯦ
ꯅꯠꯇꯦꯅꯦ ꯃꯆꯥ ꯅꯨꯄꯥꯗꯣ ꯀꯩ ꯊꯕꯛ ꯇꯧꯒꯦꯅꯦ
ꯑ ꯈꯪꯗꯦꯗ ꯀꯔꯤ ꯊꯕꯛ ꯇꯧꯕꯅꯣ ꯑꯗꯨꯗ ꯊꯕꯛ ꯃꯐꯝꯗ ꯂꯩꯌꯦꯅ ꯁꯨꯡꯂꯥꯛ ꯂꯥꯛꯇꯦ ꯌꯦ ꯑꯩꯁꯨ ꯈꯪꯗꯦ ꯃꯃꯥꯅ ꯍꯥꯏ ꯍꯣꯁꯄꯤꯇꯥꯜꯗ ꯄꯨꯈꯠꯁꯦ ꯍꯥꯏꯕꯗꯨ ꯐꯥꯎꯁꯨ ꯂꯥꯛꯇꯦ ꯍꯥꯏꯔꯗꯤ ꯑꯩꯗꯤ ꯈꯪꯗ꯭ꯔꯦ
ꯀꯤꯗꯧ ꯍꯥꯏꯕꯅꯣ ꯒ꯭ꯌꯥꯟ ꯇꯥꯗꯦ
ꯑꯗꯨꯅ ꯃꯔꯣꯟ ꯑꯃ
ꯃꯅꯨꯡꯒꯤꯗꯣ ꯈꯔ ꯆꯤꯛꯈꯠꯂꯣ ꯎꯝ ꯅ ꯈꯠꯇꯅ ꯑꯗꯨꯅꯦ ꯍꯣꯢ ꯎꯝ ꯑꯁ ꯀꯅꯤ ꯎꯝ ꯑꯗꯨ ꯍꯦꯛꯅꯦ ꯃꯅꯨꯡꯒꯤꯗꯣ ꯆꯤꯡꯈꯠꯈꯔꯒꯥꯟꯗ ꯍꯦꯛꯇ ꯌꯥꯗꯣꯏꯅꯦ ꯎꯝ ꯎꯝ ꯈꯔ ꯆꯤꯡꯈꯠꯂꯒ ꯁꯦꯠꯗꯣ ꯑꯃꯗꯨꯅ ꯈꯔ ꯃꯈꯥ ꯈꯤꯇꯪ ꯊꯥꯗꯔꯒꯦ
ꯀꯁꯤ ꯍ
ꯐꯔꯦ ꯑꯗꯨ ꯑꯣꯏꯔꯗꯤ ꯑꯩ ꯊꯝꯃꯒꯦ
ꯑꯝ ꯇꯧꯗꯣꯢꯔꯣ ꯑꯃꯨꯛ